ꯇꯥꯕꯔꯣ
ꯑꯥ ꯇꯥꯏꯌꯦ
ꯑꯩꯒꯤ ꯈꯣꯟꯖꯦꯜ ꯅꯪꯒꯤ ꯃꯅꯨꯡꯒꯤ ꯗꯥ ꯇꯥꯕ ꯉꯝꯕ꯭ꯔꯣ
ꯇꯥꯏꯌꯦ ꯇꯥꯏꯌꯦ
ꯑꯣ ꯇꯥꯔꯗꯤ ꯑꯩ ꯍꯧꯖꯤꯛ ꯋꯥ ꯉꯥꯡꯕ ꯍꯧꯔꯒꯦꯀꯣ
ꯎꯝ ꯍꯧꯔꯣ ꯑꯩ ꯇꯥꯅꯕ ꯉꯥꯏꯔꯦ ꯅꯪꯒꯤꯀꯣ
ꯑꯩ ꯈꯣꯟꯖꯦꯜꯗꯤ ꯋꯥꯡꯈ꯭ꯔꯕꯅꯦꯀꯣ ꯑꯇꯤꯌꯥꯐꯥꯎ ꯄꯥꯏꯈꯠꯄꯅꯦ ꯅꯪ ꯐꯥꯅꯕ ꯍꯣꯠꯅꯧꯀꯣ
ꯎꯝ
ꯗꯣ ꯅꯪꯗꯤ ꯀꯩꯗꯧꯔꯤꯅꯣ
ꯑꯩꯗꯤ ꯅꯪ ꯐꯣꯟ ꯇꯧꯔꯛꯄ ꯉꯥꯏꯔꯒ ꯂꯩꯕ
ꯑꯌꯥ ꯑꯩ ꯑꯗꯨꯗꯣ ꯈꯪꯍꯧꯗ꯭ꯔꯦꯅꯦ ꯑꯁ ꯄꯨꯔꯥ ꯁꯣꯏꯔꯦ ꯑꯩ ꯑꯗꯨ ꯑꯣꯏ ꯇꯥꯔꯗꯤ ꯑꯗꯨ ꯀꯔꯤꯗꯤ ꯎꯄꯥꯏ ꯂꯩ ꯅꯣꯡꯗꯝꯕꯅ ꯇꯝꯕ ꯄꯨꯟꯁꯤ ꯍꯥꯏꯕ ꯑꯣꯏꯕꯅꯤꯅ ꯑꯩꯈꯣꯏꯁꯨ ꯊꯕꯛ ꯆꯤꯜꯂꯦꯗꯅ ꯑꯥ ꯑꯥ ꯑꯥ
ꯉꯥ ꯍꯜꯂꯣ
ꯅꯪꯗꯣ ꯀꯩꯒꯤꯔꯣ ꯑꯩꯒꯤ ꯋꯥ ꯑꯩ ꯑꯩ ꯋꯥ ꯉꯥꯡꯉꯤꯁꯦ ꯅꯪ ꯀꯩꯒꯤ ꯇꯥꯗꯕ ꯁꯥꯖꯤꯟꯅꯔꯤꯔꯣ ꯑꯥ ꯑꯣ ꯕꯦꯝꯃꯥ ꯅꯪꯕꯨꯅꯦ ꯇꯥꯕ꯭ꯔꯣ ꯍꯥꯏꯔꯤꯁꯦ
ꯇꯥꯕ꯭ꯔꯣ
ꯇꯥꯏꯅꯦ ꯑꯩꯗꯤ ꯅꯪꯒꯤ ꯈꯣꯟꯖꯦꯜ ꯉꯁꯥꯏꯗꯒꯤ ꯇꯥꯔꯒ ꯂꯩꯔꯦ
ꯎꯝ
ꯅꯪ ꯇꯥꯗ꯭ꯔꯤꯕꯣ
ꯇꯥꯔꯦ ꯇꯥꯔꯦ
ꯇꯥꯕ꯭ꯔꯣ ꯇꯥꯕ꯭ꯔꯣ ꯍꯥꯏꯃꯟꯕꯗꯩ ꯋꯥꯔꯤ ꯂꯣꯏꯔꯅꯤ ꯑꯩꯒꯤ ꯋꯥꯔꯤ ꯉꯁꯥꯏꯗꯒꯤ ꯈꯜꯂꯝꯕ ꯋꯥꯔꯤ ꯁꯤꯡꯗꫭ
ꯀꯔꯤꯇꯧꯔꯒꯥ ꯂꯩꯕ꯭ꯔꯥ ꯅꯪꯗꯤ ꯉꯁꯤ
ꯑꯩꯗꯤ ꯅꯪꯒꯤ ꯃꯨꯟꯗꯥ ꯀꯤꯅꯤꯗꯣ ꯋꯥꯔꯤ ꯈꯜꯂꯒ ꯂꯩꯌꯦ
ꯑꯁ ꯅꯪꯁꯤꯁꯨ ꯌꯨꯝꯗ ꯑꯗꯨꯝ ꯂꯩꯔꯝꯃꯅꯤ ꯑꯗꯨꯗꯤ ꯋꯥꯈꯜ ꯆꯣꯏꯔꯒ
ꯌꯨꯝꯗ ꯅꯠꯇꯦ ꯑꯩ ꯍꯧꯖꯤꯛ ꯂꯧꯕꯨꯛꯇꯥ ꯁꯟ ꯁꯥꯔꯒ ꯂꯩꯔꯤꯌꯦ
ꯅꯣꯡ ꯆꯨꯕ ꯀꯥꯟꯖꯤꯗꯥ
ꯅꯣꯡ ꯆꯨꯕ ꯀꯥꯟꯗ ꯁꯟ ꯃꯄꯥꯟ ꯊꯣꯛꯄ ꯌꯥꯗ꯭ꯔꯕꯣ ꯍꯥꯏꯁꯦ
ꯍꯩ ꯍꯥꯥ ꯅꯪꯗꯣ
ꯎꯝ
ꯉꯁꯤ ꯑꯌꯨꯛ ꯅꯪ ꯆꯥꯕ ꯍꯤꯟꯖꯥꯡꯗꯣ ꯑꯩ ꯍꯥꯏꯔꯛꯀꯦꯀꯣ ꯍꯋꯥꯏ ꯍꯧ ꯍꯋꯥꯏ ꯊꯣꯡꯕ ꯅꯠꯇ꯭ꯔꯗꯤ ꯁꯧꯒ꯭ꯔꯤ ꯊꯣꯡꯕ
ꯉꯁꯤ ꯑꯌꯨꯛꯇꯣ ꯅꯪꯅ ꯑꯗꯨꯝꯃꯥꯏ ꯌꯥꯝ ꯍꯥꯏꯕꯒꯤ ꯀꯥꯎꯔꯤꯅꯦ ꯑꯩ ꯍꯤꯟꯖꯥꯡꯗꯣ
ꯑꯥ ꯑꯩ ꯈꯪꯉꯦꯕ ꯏꯟꯖꯥꯡ ꯏꯟꯖꯥꯡ ꯍꯥꯎꯃꯟꯗꯕꯒꯤ ꯅꯪ ꯀꯥꯎꯔꯤꯅꯦ
ꯆꯨꯝꯃꯦ ꯆꯨꯝꯃꯦ ꯑꯗꯣ ꯑꯩ ꯈꯟꯈꯤꯒꯦꯀꯣ ꯏꯤꯟꯖꯥꯡꯗꯣ
ꯈꯟꯗ꯭ꯔꯁꯨ ꯌꯥꯔꯦ ꯈꯟꯗ꯭ꯔꯁꯨ ꯌꯥꯔꯦ ꯆꯠꯈ꯭ꯔꯕ ꯊꯣꯛꯈ꯭ꯔꯗꯤ ꯊꯣꯛꯈ꯭ꯔꯦ ꯂꯣꯏꯈ꯭ꯔꯗꯤ ꯂꯣꯏꯈ꯭ꯔꯦ ꯈꯔꯦ ꯍꯣꯔꯦꯟ ꯑꯃꯨꯛ ꯇꯨꯡꯒꯤ ꯇꯨꯡꯒꯤ ꯈꯜꯂꯣ ꯇꯨꯡꯗꯥ ꯍꯣꯔꯦꯟ ꯀꯩꯑꯃꯨꯛꯛ ꯊꯣꯡꯗꯣꯏꯔꯣ
ꯅꯤꯡꯁꯤꯡꯉꯦ ꯅꯤꯡꯁꯤꯡꯉꯦ
ꯍꯥꯏꯔꯣ ꯅꯪ ꯑꯗꯨ ꯊꯔꯣꯏ ꯑꯗꯨ ꯆꯨꯞꯄꯒꯤ ꯅꯪ ꯀꯥꯎꯔꯦꯕ ꯑꯩꯕꯨꯁꯦ
ꯑꯗꯨꯅꯦ ꯑꯩꯒꯤ
ꯑꯗꯨꯅꯦ ꯑꯩꯅ ꯍꯥꯏꯔꯤꯁꯦ ꯅꯪ ꯊꯔꯣꯏ ꯆꯨꯞꯃꯟꯒꯅꯨ ꯊꯔꯣꯏ ꯆꯨꯞꯃꯟꯒꯅꯨ ꯍꯥꯏꯔꯁꯦ ꯊꯔꯣꯏ ꯅꯪ ꯆꯨꯞꯃꯜꯂꯗꯤꯅꯦ ꯑꯗꯨꯝ ꯅꯨꯃꯤꯠ ꯅꯨꯃꯤꯠ ꯀꯩ ꯀꯥꯎꯔꯛꯑꯅꯤ
ꯎꯝ ꯎꯝ ꯅꯪꯗꯤ ꯊꯥꯔꯣꯏ ꯆꯨꯞꯇꯕ꯭ꯔꯣ ꯍꯥꯏꯁꯦ
ꯑꯩꯗꯤ ꯊꯕꯣꯢ ꯁꯨꯡ ꯆꯨꯞ ꯆꯨꯞꯇꯦ ꯑꯩꯗꯤ ꯅꯪ ꯀꯥꯎꯅꯤꯡꯗꯦꯅ
ꯑꯁ ꯅꯪꯖꯤꯖꯨ ꯕꯦꯔꯥꯅꯤꯗ ꯊꯥꯔꯣꯢ ꯑꯁꯨꯛ ꯌꯥꯝ ꯍꯥꯎꯕꯁꯤꯕꯨ ꯆꯥꯗꯦ ꯀꯥꯢꯅ꯫
ꯊꯔꯣꯏꯁꯦ ꯑꯩ ꯆꯥꯅꯤꯡꯗ꯭ꯔꯤꯁꯦ ꯀꯩꯒꯤꯔꯣ ꯍꯥꯏꯔꯀꯥꯟꯗꯀꯣ ꯃꯥꯁꯦ
ꯎꯝ
ꯌꯦꯟꯁꯥꯁꯨ ꯅꯠꯇꯕ ꯉꯥꯁꯨ ꯅꯠꯇꯕ ꯐꯔꯥꯛꯇ ꯂꯩꯕ ꯄꯣꯠ ꯑꯩ ꯆꯥꯗꯦ꯫
ꯑꯁ ꯌꯦꯟꯁ ꯌꯦꯟ ꯑꯁꯤꯁꯨ ꯁꯥꯒ ꯆꯞ ꯃꯥꯟꯅꯩ
ꯁꯥ ꯅꯠꯇꯦ ꯁꯥ ꯅꯠꯇꯦ ꯁꯥ ꯌꯦꯟ ꯀꯩ ꯁꯥ ꯀꯩꯀꯥꯗꯤ ꯏ ꯊꯣꯛꯂꯛꯑꯦ ꯁꯤ ꯊꯔꯣꯢꯗꯤ ꯏ ꯁꯨꯡ ꯊꯣꯛ ꯊꯣꯛꯂꯛꯇꯦ꯫
ꯑ ꯏ ꯊꯣꯛꯄꯗ ꯆꯥꯅꯤꯡꯗ‌ꯦꯕ ꯅꯪꯅ
ꯑꯩ ꯏ ꯊꯣꯛꯃꯟꯗꯅ ꯑꯩ ꯆꯥꯅꯤꯡꯗꯦ ꯏ ꯊꯣꯛꯄꯒꯤ ꯑꯩꯈꯣꯏ ꯃꯣꯏ ꯒꯤ ꯏ ꯑꯃꯨꯛ ꯆꯥꯕꯒꯤ ꯑꯩꯈꯣꯏ ꯑꯃꯨꯛ ꯍꯛꯆꯥꯡ ꯐꯔꯤꯅꯦꯗꯅ
ꯎꯝ
ꯑꯗꯨꯒꯤ ꯑꯩ ꯊꯔꯣꯏ ꯆꯥꯔꯒ ꯍꯛꯆꯥꯡ ꯐꯗꯦꯕ ꯊꯔꯣꯏ ꯊꯔꯣꯏ ꯍꯦꯛ ꯆꯥꯔꯗꯤꯀꯣ ꯏꯁꯥꯁꯦ
ꯎꯝ
ꯏꯁꯥ ꯑꯩꯈꯣꯏꯒꯤ ꯀꯩ ꯍꯥꯏꯁꯤꯔ ꯑꯩꯈꯣꯏꯒꯤ ꯑꯩꯈꯣꯏꯒꯤ ꯅꫭꯏꯔꯤꯁꯦ
ꯎꯝ
ꯑꯗꯨꯗꯣ ꯂꯣꯏ ꯆꯤꯡꯊꯣꯛꯑꯦ ꯍꯥꯏꯌꯦꯕ
ꯊꯔꯣꯏꯁꯤ ꯆꯥꯔꯗꯤ ꯑꯩꯈꯣꯏꯒꯤ ꯅꯣꯏꯔꯤꯁꯦ ꯂꯣꯏ ꯆꯤꯡꯊꯣꯛꯏꯕ ꯐꯔ‌ꯦ ꯀꯔꯤꯅꯣ ꯑꯗꯨ ꯑꯣꯏꯔꯗꯤ ꯑꯩꯗꯤ ꯃꯌꯝ
ꯑꯁ ꯍꯣꯏ ꯅꯪꯗꯤ ꯍꯣꯏ ꯌꯥꯝ ꯌꯥꯝ ꯆꯥꯔꯨꯔꯣ ꯑꯩꯗꯤ ꯌꯥꯗ꯭ꯔꯦ ꯑꯩꯗꯤ ꯏꯁꯥ ꯑꯃꯨꯛ ꯄꯥꯕꯅꯦ ꯆꯨꯞꯃꯜꯂꯗꯤ ꯅꯨꯡꯁꯤꯠ ꯈꯔ ꯀꯟꯅ ꯍꯨꯜꯂꯛꯑꯗꯤ ꯑꯩꯁꯨ ꯃꯣ ꯄꯥꯢꯃꯤꯟꯅꯔꯅꯤ꯫ ꯄꯥꯏꯃꯤꯟꯅꯔꯅꯤ ꯍꯥꯏꯕꯅꯤꯀꯣ ꯄꯥꯏꯃꯤꯟꯅꯔꯅꯤ ꯍꯥꯏꯕ ꯅꯠꯇꯦꯀꯣ
ꯇꯥꯏꯅꯦ-ꯇꯥꯏꯅꯦ ꯅꯪꯒꯤ ꯈꯣꯟꯖꯦꯜꯒꯤ ꯃꯄꯥꯟꯒꯤꯁꯨ ꯃꯅꯨꯡꯒꯤꯁꯨ ꯅꯪꯅ ꯀꯥꯏꯗ ꯂꯦꯞꯄꯤꯔꯣ ꯍꯥꯏꯕ ꯐꯥꯎꯗ ꯂꫭꯏ ꯈꯪꯗꯣꯛꯀꯦ ꯇꯧꯔꯦ ꯑꯩꯗꯣ ꯑꯣ ꯍꯣ ꯇꯥꯕ꯭ꯔꯣ ꯇꯥꯗꯕ꯭ꯔꯣ
ꯇꯥꯕ꯭ꯔꯣ
ꯑꯁ ꯇꯥꯏꯌ‌ꯦ- ꯇꯥꯏꯌꯦ ꯅꯨꯡꯐꯥꯎ ꯇꯥꯔꯝꯃꯅꯤ ꯍꯧꯖꯤꯛꯀꯥꯟꯒꯤ ꯅꯨꯡ ꯂꯣꯏ ꯒ꯭ꯌꯥꯟ ꯇꯥꯔꯕꯅꯤ
ꯅꯪꯗꯤ ꯑꯩꯅ ꯀꯧꯕ ꯁꯨꯈꯨꯝ ꯈꯨꯝꯅꯤꯡꯗ꯭ꯔꯕ ꯀꯩꯅꯣ
ꯑꯩꯗꯤ ꯅꯪ ꯀꯧꯕ ꯈꯨꯗꯤꯡ ꯑꯩ ꯈꯨꯝꯃꯤꯗꯨꯗꯤ ꯅꯪꯅ ꯈꯨꯝꯗ꯭ꯔꯒ
ꯎꯝ ꯑꯩꯗꯤ ꯇꯥꯗ‌ꯦꯅꯦ
ꯑꯣ ꯑꯣ ꯂꯥꯜꯂꯤꯗꯤ ꯑꯩꯅꯅꯦ ꯅꯨꯄꯤ ꯁꯨꯡꯂꯥꯟ ꯂꯥꯜꯂꯣꯏ ꯅꯨꯄꯤꯅꯗꯤ ꯅꯠꯇ꯭ꯔꯣ
ꯍꯨꯔꯦꯟ ꯕꯣꯜ ꯌꯦꯡꯗꯣꯢꯔꯣ꯫
ꯑꯦ ꯍꯥ ꯑꯩꯈꯣꯏꯗꯤ ꯕꯣꯜ ꯌꯦꯡꯗ꯭ꯔꯦ ꯑꯩꯈꯣꯏꯗꯤ ꯁꯥꯟꯅꯔꯦ ꯌꯧꯔꯦꯟ ꯅꯨꯡꯗꯥꯡ ꯑꯩꯒꯤ ꯄ꯭ꯂꯦ ꯂꯩꯔꯕꯅꯦ ꯌꯦꯡꯉ ꯂꯥꯛꯑꯣ ꯕꯣꯔꯣ ꯃꯈꯥꯏꯗ꯭ꯔꯥ ꯀꯩꯅꯣꯝ ꯑꯣꯏꯕꯅꯤꯅ
ꯑꯦ ꯑꯁꯤ ꯕꯥꯔ‌ꯣ ꯃꯈꯥꯏ ꯂꯩꯇꯦꯅ ꯍꯌꯦꯡ ꯑꯌꯨꯛ ꯅꯠꯇ꯭ꯔꯣ
ꯑꯅꯤ ꯃꯈꯥꯏꯔꯣ
ꯄꯨꯡ ꯑꯅꯤ ꯃꯈꯥꯏꯗꯨ ꯅꯠꯇ꯭ꯔꯣ
ꯑꯅꯤ ꯃꯈꯥꯢꯗꯨꯅꯦ ꯑꯩ ꯁꯥꯟꯅꯗꯔ꯭ꯣꯢꯁꯦ ꯑꯩ ꯕꯥꯔꯣ ꯃꯈꯥꯢꯗ ꯄ꯭ꯔꯦꯛꯇꯤꯁ ꯍꯧꯔꯅꯤ ꯍꯥꯢꯒꯦ ꯇꯧꯕꯅꯦꯗ
ꯎꯝ ꯎꯝ ꯐꯩꯅꯦ
ꯑꯩꯗꯣ
ꯎꯝ
ꯅꯪ ꯍꯦꯛ ꯌꯦꯡꯕ ꯍꯧꯔꯕ
ꯎꯝ
ꯑꯩ ꯐꯖꯅ ꯁꯥꯟꯅꯔꯅꯤ
ꯎꯝ ꯎꯝ ꯎꯝ ꯐꯖꯅ ꯁꯥꯟꯅꯔꯣ ꯅꯪꯉꯣꯟꯗ ꯁꯞꯄꯣꯔꯠ ꯇꯧꯗꯣꯏꯅꯤ
ꯍ‌ꯣꯏ ꯃꯥꯅꯤ ꯃꯥꯅꯤ ꯁꯞꯄ‌ꯣꯔꯠ ꯇꯧꯀ‌ꯣ ꯁꯞꯄꯣꯔꯠ ꯇꯧꯕꯤꯕꯒꯤꯗꯃꯛꯇ ꯑꯩꯒꯤ ꯍꯛꯆꯥꯡꯒꯤ ꯃꯅꯨꯡꯒꯤ ꯃꯄꯥꯟꯗꯒꯤ ꯂꯣꯏꯅ ꯊꯥꯗꯣꯛꯄ ꯑꯦ ꯂꯣꯏꯅ ꯊꯥꯒꯠꯆꯔꯤ
ꯎꯝ
ꯑꯗꯨꯒ ꯑꯩ ꯀ‌ꯣꯜ ꯍꯦꯛ ꯆꯠꯂꯗꯤ ꯅꯪꯒꯤ ꯊꯃꯣꯏꯒꯤ ꯀꯥꯆꯤꯟꯗꯨꯗ ꯑꯩꯁꯨ ꯌꯥꯎꯔꯛꯑꯅꯤ
ꯇꯔꯅꯤꯡꯗꯤꯕ
ꯈꯔ ꯅꯠ ꯇꯁꯦꯡ ꯇꯁꯦꯡꯅ ꯋꯥ ꯉꯥꯡ ꯑꯃꯗꯤ ꯂꯩꯁꯥꯕꯤꯁꯤꯡꯁꯤ ꯏꯀꯥꯏ ꯍꯥꯏꯌꯦꯅꯦ
ꯀꯩꯁꯨ ꯀꯥꯏꯗꯦ
ꯎ ꯀꯥꯏ ꯅꯪ
ꯍꯥꯏꯕ ꯂꯣꯏ ꯌꯥꯏꯑꯦ ꯍꯥꯏ ꯁꯤꯅꯤ
ꯑꯗꯨꯗꯤ ꯑꯩ ꯅꯪꯒꯤ ꯀꯥꯆꯤꯟꯗ ꯆꯪꯉꯒꯦꯀꯣ ꯍꯣꯔꯦꯟ ꯅꯨꯡꯗ ꯑꯦ ꯍꯣꯔꯦꯟ ꯅꯨꯡꯗ ꯅꯣꯡꯃ ꯑꯗꯨ ꯃꯇꯥꯡ ꯆꯥꯕ ꯃꯇꯝꯗ
ꯎꯝ ꯆꯪꯕꯕꯨ ꯍꯩꯒꯗ꯭ꯔꯣ ꯅꯪꯕꯣ
ꯍꯥꯏꯅꯤꯗ ꯑꯗꯣ ꯅꯪꯒꯤ ꯅꯪꯁꯦ ꯀꯃꯥꯏꯅ ꯇꯧꯕ꯭ꯔꯥ ꯈꯣꯠꯄ꯭ꯔꯥꯗꯤ ꯈꯪꯗ꯭ꯔꯤꯌꯦ ꯑꯗꯨꯅ ꯈꯤꯇꯪ ꯃꯇꯝꯗꯤ ꯌꯦꯡꯈꯤꯒꯦ ꯃꯑꯣꯡ ꯈꯤꯇꯪ ꯌꯦꯡꯈꯤꯌꯦ ꯆꯪꯕ ꯅꯨꯡꯉꯥꯏ
ꯃꯥꯅꯦ-ꯃꯥꯅꯦ ꯌꯥꯝ ꯆꯨꯝꯃꯦ ꯑꯗꯨꯝ ꯇꯤꯟꯅꯔꯒ ꯂꯣꯏꯅꯔꯒ ꯈꯪꯂꯔꯛꯀꯅꯤꯗ ꯑꯩꯁꯦ ꯀꯃꯥꯏꯅ ꯇꯧꯕ ꯃꯤꯅꯣ ꯍꯥꯏꯕꯗꯣ
ꯅꯪꯅꯤ ꯌꯥꯝ ꯐꯩꯌꯦꯗ ꯅꯪꯗꯤ ꯌꯣꯡꯗꯒꯤ ꯍꯦꯟꯅꯥ ꯐꯩ
ꯑꯁꯕꯤꯠ ꯂꯩꯗꯤꯗ ꯅꯪꯁꯤꯗꯤ
ꯑꯦ ꯑꯦ ꯑꯦ ꯑꯗꯨꯗꯤ ꯀꯤꯡꯀꯣꯡꯗꯒꯤ ꯍꯦꯟꯅ ꯐꯔꯦ ꯍꯣꯏ ꯑꯗꯨꯗꯤ ꯀꯤꯡꯀꯣꯡꯗꯒꯤ ꯍꯦꯟꯅꯗꯤ ꯐꯔꯦꯗ ꯅꯪꯅꯗꯤ
ꯎꯝ ꯎꯝ ꯅꯃꯨꯛ ꯆꯤꯡꯈ‌ꯣꯡ‌ ꯎ ꯎꯔꯕ꯭ꯔꯣꯅꯦ
ꯎꯔꯦ ꯑꯩꯒꯤ ꯃꯪ ꯑꯩꯒꯤ ꯃꯪꯗ ꯎꯕꯗꯨ ꯍꯥꯏ ꯃꯥꯗꯤ ꯃꯁꯝꯒ ꯀꯔꯣ ꯃꯁꯝꯗꯣ
ꯎꯝ
ꯀꯔꯣ ꯑꯃ ꯑꯩꯈꯣꯏꯒꯤ ꯀꯔꯣ ꯑꯃ ꯁꯝ ꯁꯝ ꯀꯣꯝꯗꯣ
ꯑ ꯎꯝ
ꯑꯗꯨꯗ ꯄꯥꯏꯔꯒ ꯃꯤꯡꯁꯦꯟ ꯑꯃ ꯄꯥꯏꯔꯒ ꯃꯥꯒꯤ ꯃꯁꯝ ꯁꯦꯝꯒ ꯂꯩꯌꯦꯅꯦ
ꯅꯪꯗꯤ ꯊꯥꯖꯔꯣꯏ ꯑꯩ ꯈꯪꯉꯤ ꯅꯪꯗꯤ ꯊꯥꯖꯔꯣꯏ ꯑꯩ ꯈꯪꯉꯤ
ꯑꯗꯣ ꯀꯤꯡꯀ‌ꯣꯡꯗꯣ ꯌꯥꯝ ꯆꯝꯕ꯭ꯔꯕ ꯅꯕꯨꯛ ꯌꯥꯝ ꯐꯕ꯭ꯔꯕ
ꯃꯑꯣꯡ ꯃꯇꯧꯒ ꯍꯥꯢꯔꯗꯤ ꯌꯥꯝ ꯆꯝꯃꯦ ꯅꯪꯉꯣꯟꯗꯒꯤ ꯍꯦꯟꯅ ꯆꯝꯗ꯭ꯔꯦꯗ ꯅꯪꯅꯗꯤ ꯍꯦꯟꯅ ꯆꯝꯃꯦꯗ ꯆꯝꯕꯕꯨꯗꯤ
ꯎꯝ ꯑꯗꯨꯗꯒꯤ ꯑꯃꯨꯛ ꯍꯦꯟꯅ ꯆꯝꯗꯣꯏꯅꯦ ꯑꯩꯅ
ꯑꯁ ꯑꯩꯅ ꯍꯥꯏꯗꯤꯉꯣꯟꯗ ꯅꯉꯣꯟꯗꯒꯤꯗꯤ ꯍꯦꯟꯅ ꯆꯝꯂꯦꯅ ꯑꯩꯅ ꯍꯥꯏꯗꯨꯗꯤ
ꯑꯪ ꯃꯉꯣꯟꯗꯒꯤ ꯍꯦꯟꯅ ꯆꯝꯗꯣꯏꯅꯦ ꯑꯩꯅ
ꯑꯗꯨꯅꯦ ꯑꯩ ꯍꯥꯏꯁꯦ ꯆꯨꯝꯃꯦꯕ ꯑꯣꯍꯣꯏ ꯍꯣꯏ ꯆꯨꯝꯃꯦ ꯆꯨꯝꯃꯦ ꯄꯨꯔꯥ ꯆꯨꯝꯃꯦ ꯂꯥꯜꯂꯤꯗꯤ ꯑꯩꯅꯅꯤ
ꯑꯗꯨꯝ ꯂꯣꯏꯅ ꯈꯪꯔꯛꯀꯥꯅꯤꯗ ꯀꯃꯥꯏ ꯇꯧꯕ ꯃꯤꯅꯣ ꯍꯥꯏꯕꯗꯣ
ꯑꯣ ꯍꯣꯏ ꯍꯣꯏ ꯈꯪꯗ꯭ꯔꯤꯀꯥꯟꯗ ꯃꯥꯇꯝꯖꯦ ꯍꯥꯟꯅ ꯂꯣꯏꯒꯥꯗꯧ ꯃꯥꯟꯕ ꯂꯩꯕꯥꯛ
ꯑꯩꯁꯨ ꯅꯪ ꯀꯃꯥꯏ ꯇꯧꯕ ꯃꯤꯅꯣ ꯈꯪ ꯈꯪꯗ꯭ꯔꯦꯕ ꯑꯗꯨꯝ ꯌꯦꯡꯕꯗꯗꯤ ꯐꯔꯝꯗꯧ ꯃꯥꯜꯂꯦ ꯑꯗꯨꯒ
ꯑꯥ
ꯀꯔꯟꯗꯤ ꯈꯔ ꯑꯗꯨꯝ ꯀꯔꯤ ꯍꯥꯏꯁꯤꯔꯥ ꯀꯔꯟꯗꯤ ꯇꯥꯒꯟꯗꯧ ꯃꯥꯂꯦꯕ
ꯑꯁ ꯂꯣꯏꯔꯦꯗꯅ ꯍꯦ ꯇꯥꯏꯕꯪ ꯃꯄꯨ ꯅꯪꯁꯦ ꯑꯩꯕꯨ ꯀꯃꯥꯏꯅ ꯁꯦꯝꯕꯤꯔꯤꯅꯣ ꯅꯪꯅꯗꯤ ꯁꯦꯝꯕꯗꯤ ꯌꯥꯝ ꯆꯨꯝꯅ ꯁꯦꯝꯂꯝꯃꯦ ꯃꯤꯅ ꯈꯟꯕꯥꯗꯤ ꯄꯨꯔꯥ ꯂꯥꯜꯂꯦꯍꯦ ꯌꯥꯗ꯭ꯔꯦꯉꯣ
ꯎꯝ ꯎꯝ ꯎꯝ
ꯌꯥꯗ꯭ꯔꯦ ꯌꯥꯗ꯭ꯔꯦ ꯑꯩꯒꯤ ꯄꯨꯟꯁꯤꯁꯦ ꯑꯗꯨꯃꯥꯏꯅ ꯈꯜꯂꯝꯒꯅꯤ ꯍꯥꯏꯕꯁꯦ ꯑꯩ ꯑꯗꯨꯝ ꯅꯣꯡꯃꯗꯨꯗ ꯈꯜꯂꯨꯕꯗꯥꯅꯤ
ꯑꯔꯦ
ꯗꯥꯏ ꯂꯣꯛꯑꯒ ꯑꯃꯨꯛ ꯇꯧꯁꯤꯜꯂꯛꯄ꯭ꯔꯥ ꯈꯪꯗ꯭ꯔꯦꯗ
ꯗꯥꯏꯂꯣꯛ ꯅꯠꯇꯦ ꯑꯁꯦꯡꯕ ꯋꯥ ꯉꯥꯛꯇꯅꯦ
ꯑꯌꯨꯛꯇ ꯀ꯭ꯔꯤ ꯍꯤꯟꯖꯥꯡ ꯆꯥꯕꯒꯤꯔꯣ ꯑꯍꯥꯎꯕ ꯆꯥꯕ ꯃꯥꯜꯂꯦꯗꯥ
ꯑꯌꯨꯛꯇ ꯑꯩꯗꯣ ꯆꯥꯛ ꯆꯥꯒꯦꯅ ꯍꯧꯒꯠꯄꯅꯦ ꯍꯤꯟꯖꯥꯡ ꯌꯦꯡꯉꯒ ꯁꯧꯒ꯭ꯔꯤ ꯊꯣꯡꯕ ꯊꯣꯡꯂꯝꯕꯗꯨꯗ ꯑꯩꯥ ꯁꯥꯎꯅꯤꯡ ꯁꯥꯎꯅꯤꯡꯃꯟꯗꯨꯅ ꯃꯈꯥꯗ ꯀꯨꯝꯃꯒ ꯌꯦꯟ ꯀꯤꯂꯣ ꯇꯪꯈꯥꯏꯒ ꯑꯂꯨ ꯀꯦ ꯖꯤ ꯑꯃ ꯂꯧꯔꯒ ꯊꯣꯡꯉꯒ ꯆꯥꯏ
ꯑꯁ ꯑꯁ ꯁꯧꯥꯎꯒꯔꯤꯗꯣ ꯍꯥꯎꯕꯅꯤꯅꯦ
ꯑꯁ ꯁꯧꯒ꯭ꯔꯤꯗꯨ ꯍꯥꯎꯗꯤ ꯍꯥꯎꯋꯦ ꯑꯗꯣ ꯅꯨꯡꯇꯤꯒꯤ ꯆꯥꯔꯗꯤ ꯍꯥꯎꯇꯦꯕ
ꯎꯝ
ꯀꯥꯏꯒ ꯑꯌꯨꯛ ꯅꯨꯡꯗꯥꯡ ꯑꯌꯨꯛ ꯅꯨꯡꯗꯥꯡ ꯆꯥꯔꯗꯤ ꯏꯁ
ꯏꯁ ꯑꯌꯨꯛ ꯅꯨꯡꯗꯥꯡ ꯑꯌꯨꯛ ꯅꯨꯡꯗꯥꯡ ꯑꯗꯨꯝ ꯆꯥꯕ꯭ꯔꯣꯅꯦ ꯅꯨꯡꯇꯤꯒꯤ ꯆꯥꯕ꯭ꯔꯣꯅꯦ
ꯍꯣꯏ ꯅꯨꯡꯇꯤꯒꯤ ꯆꯥꯏꯌꯦ
ꯎꯝ ꯎꯝ ꯎꯝ ꯑꯗꯨꯕꯨ ꯑꯇꯣꯞꯄ ꯍꯤꯟꯖꯥꯡ ꯂꯩꯇ꯭ꯔꯥꯕꯣꯕ
ꯍꯣꯏ ꯑꯇꯣꯞꯄ ꯏꯟꯖꯥꯡꯗꯩ ꯑꯩꯈꯣꯏꯗꯨ ꯃꯥꯏꯔꯦꯟ ꯃꯅꯥ ꯃꯥꯏꯔꯦꯟꯁꯨ ꯃꯥꯏꯔꯦꯟ ꯃꯥꯔꯨꯁꯨ ꯊꯝꯗꯤ ꯊꯝꯕꯥꯅꯦꯕ ꯃꯥꯏꯔꯦꯟ ꯃꯔꯨꯁꯨ ꯊꯝꯗꯤ ꯊꯝꯕꯥꯅꯦ ꯑꯗꯣ ꯁꯧꯒ꯭ꯔꯤꯅ ꯉꯝꯈ꯭ꯔꯦꯕ ꯃꯥꯏꯔꯦꯟ ꯃꯅꯨꯡꯋꯥꯡ
ꯀꯔꯤ ꯍꯥꯏꯕ꯭ꯔ ꯃꯥꯅ ꯍꯥꯏꯕꯗꯣ ꯍꯥ ꯃꯥꯏꯔꯦꯟ ꯃꯔꯨ ꯍꯥꯏꯕ꯭ꯔꯥ ꯀꯔꯤ꯭ꯔꯣ
ꯑꯥ ꯃꯥꯏꯔꯦꯟ ꯃꯔꯨꯗꯣ ꯂꯩꯕꯥꯛ ꯃꯈꯥꯗ ꯃꯥꯒꯤ ꯃꯅꯥ ꯍꯧ ꯍꯧꯅꯤꯡꯉꯥꯏꯅ ꯊꯝꯕ
ꯎꯝ
ꯑꯗꯣ ꯁꯧꯒꯔꯤꯒꯤ ꯄꯥꯝꯕꯤꯅ ꯈꯤꯇꯪ ꯀꯟꯃꯟꯕꯥꯒꯤ ꯁꯧꯒ꯭ꯔꯤꯅ ꯍꯦꯛ ꯉꯝꯈ꯭ꯔꯦꯕꯥ ꯑꯗꯨꯅ ꯎꯄꯥꯏ ꯂꯩꯇ꯭ꯔꯦꯕ ꯁꯧꯒ꯭ꯔꯤ ꯈꯛꯇ ꯆꯥꯔꯒ ꯍꯤꯡꯡꯂꯝꯃꯤꯅꯦ ꯑꯗꯨꯅ ꯑꯩꯒꯤ ꯁꯛꯁꯦ ꯁꯧꯒ꯭ꯔꯤꯁꯨ ꯈꯤꯇꯪ ꯈꯤꯇꯪ ꯃꯥꯟꯁꯤꯜꯂꯛꯑꯦ ꯍꯟꯗꯛ ꯀꯥꯟꯁꯦ
ꯖꯥꯠ ꯖꯥꯠꯅꯤꯗ ꯅꯣꯏ ꯍꯤꯡꯒꯣꯟꯗꯣ ꯁꯧꯒ꯭ꯔꯤ ꯉꯥꯛꯇ ꯊꯥꯔꯕ꯭ꯔꯣꯕꯥ
ꯍꯣꯏ ꯁꯧꯒꯔꯤ ꯉꯥꯛꯇꯥ ꯁꯣꯔꯤ ꯃꯇꯝ ꯂꯣꯏꯔꯗꯤ ꯑꯃꯨꯛ ꯑ ꯑꯇꯣꯞꯄꯗꯤ ꯊꯥꯈ꯭ꯔꯦ ꯊꯥꯔꯦ ꯊꯥꯏꯌꯦ ꯃꯪꯒꯦ ꯄꯥꯝꯕꯤꯒꯨꯝꯕ
ꯑꯁ ꯑꯗꯨ ꯍꯦꯟꯖꯥꯡ ꯅꯥꯄꯤꯔꯣ
ꯍꯣꯏ ꯏꯟꯖꯥꯡ ꯅꯥꯄꯤꯅꯦ ꯑꯩꯒꯤꯗꯤ
ꯎꯝ ꯑꯗꯨ ꯆꯥꯔ ꯍꯤꯡꯖꯥꯔꯣ ꯑꯗꯨꯗꯤ
ꯍꯣꯏ ꯑꯁ ꯃꯪꯒꯦ ꯃꯅꯥꯗ ꯈꯤꯇꯪ ꯍꯥꯞꯄꯒ ꯑꯁ ꯌꯦꯟ ꯊꯣꯡꯕ ꯈꯤꯇꯪ ꯍꯥꯞꯄꯒ ꯑ ꯍ ꯀꯋꯥꯏꯔꯗꯒꯤ ꯍꯕ ꯏ ꯃꯤꯁ
ꯎꯝ ꯎꯝ
ꯃꯤꯌꯥꯝꯅ ꯆꯥꯟꯅꯗ꯭ꯔꯁꯨ ꯑꯩꯅ ꯆꯥꯟꯅꯩ ꯌꯥꯝꯅ ꯑꯩꯗꯤ ꯇꯣꯞ ꯇꯣꯞꯄ ꯃꯤꯅꯦꯅ ꯌꯥꯝꯅꯛ ꯅꯥꯏꯅ ꯈꯪꯅꯗ꯭ꯔꯤꯕ ꯃꯤꯅꯦ ꯑꯩꯗꯤ
ꯑꯗꯨꯏꯅꯤꯅꯕ ꯃꯤꯒ ꯃꯥꯟꯅꯗ꯭ꯔꯤꯁꯦ ꯍꯩꯅ ꯍꯤꯟꯖꯥꯡ ꯑꯣꯏꯅ ꯆꯥꯕꯩꯅꯦ
ꯑꯗꯨꯅꯦꯕꯥ ꯅꯪꯅ ꯈꯜꯂꯤꯗꯣ
ꯎꯝ
ꯑꯩꯅ ꯈꯜꯂꯤꯁꯨ ꯆꯣꯝꯃꯦ ꯑꯃꯥꯔꯣꯝꯗ ꯍꯥꯏꯔꯗꯤ
ꯎꯝ
ꯍꯥꯏꯕꯗꯤ ꯂꯩꯗꯅ ꯃꯤ ꯍꯥꯏꯕꯗꯤ ꯃꯤꯒꯤ ꯃꯇꯧ ꯇꯝꯕꯥꯁꯦ ꯍꯣꯏ ꯐꯕꯒꯤ ꯃꯇꯧꯗꯤ ꯇꯝꯕ ꯌꯥꯏ ꯑꯗꯨ ꯐꯠꯇꯕꯒꯤ ꯃꯇꯧ ꯇꯝꯕꯗꯤ ꯐꯠꯇꯦ ꯑꯗꯨꯅ ꯑꯩꯗꯤ ꯍꯧꯖꯤꯛꯀꯥꯟꯒꯤ ꯃꯤꯁꯤꯡꯁꯦ ꯑꯁ ꯐꯥꯕꯒꯤ ꯃꯇꯧ ꯇꯝꯕꯥꯁꯦ ꯑꯗꯨꯅꯦ ꯃꯥꯔꯛ ꯃꯥꯔꯛꯇꯥꯁꯨ ꯆꯨꯝꯃꯤꯗ ꯑꯩꯁꯨ ꯌꯥꯝ ꯀꯟꯅ ꯂꯥꯟꯕ ꯃꯤꯗꯤ ꯅꯠꯇꯦꯗ
ꯃꯤꯅ ꯋꯥ ꯉꯥꯡꯕ ꯀꯥꯟꯗ ꯐꯠꯇꯕꯗꯤ ꯑꯗꯨꯝ ꯂꯥꯡꯊꯣꯛꯈ꯭ꯔꯣ ꯑꯐꯕꯗꯤ ꯑꯗꯨꯝ ꯂꯧꯁꯤꯜꯂ